ꯏꯇꯕ
ꯑ ꯇꯥꯏꯌꯦ ꯅꯪ ꯂꯥꯏꯔꯤꯛ ꯄꯥꯕ ꯍꯧꯔꯕꯣ
ꯀ ꯄꯥꯏꯗꯦ ꯍꯥꯏꯗꯤ ꯀꯣꯟꯇꯦꯟ ꯌꯦꯡꯉꯦ ꯑꯗꯨꯃꯥꯏꯅ ꯂꯥꯏꯔꯤꯛ ꯑꯣꯄꯦꯟ ꯇꯧꯋꯦ ꯍꯧꯖꯤꯛ ꯅ
ꯑꯗꯨꯒꯤ ꯅꯣꯠꯁꯇꯣ ꯂꯩꯔꯗꯤ ꯑꯩꯉꯣꯟꯗ ꯊꯥꯕꯤꯌꯨꯀꯣ
ꯑꯣ ꯑꯩ ꯅꯣꯠꯁ ꯅꯣꯠꯁꯀꯨꯝꯕꯗꯤ ꯏꯗꯦꯀꯣ ꯀꯝꯃꯌꯨꯅꯤꯇꯤꯗꯤ
ꯑꯩꯗꯤ ꯅꯣꯠ ꯏꯗꯦꯀꯣ ꯇꯦꯛꯁꯕꯨꯛ ꯈꯛ ꯂꯩꯌꯦ
ꯍꯣꯏ ꯑꯩꯁꯨ ꯑꯃ ꯑꯃ ꯈꯛꯇꯁꯨꯃꯥꯏꯅ ꯂꯩꯌꯨꯀꯣ ꯑꯁꯔ ꯀꯃꯥꯏꯅ ꯑꯗꯨꯝ ꯑꯦꯅꯤ ꯊꯥꯔꯇꯤ ꯁꯦꯀꯦꯟ ꯂꯩ
ꯑꯣ ꯑꯩꯗꯤ ꯑꯩꯗꯤ ꯑꯃ ꯇ ꯏꯗꯦ ꯑꯣꯕꯤ ꯁꯤꯁꯨ ꯑꯣꯕꯤ ꯑꯣꯕꯤꯖꯤꯖꯨ ꯏꯗꯦ
ꯍꯥꯦ
ꯑꯣ ꯕꯤꯖꯤꯒꯤ ꯅꯣꯠꯁꯨ ꯑꯩꯗꯤ ꯏꯗꯦ
ꯑꯣ ꯑꯣ ꯕꯤꯖꯤꯗꯤ ꯑꯩꯗꯤ ꯂꯣꯏꯔꯦ ꯅꯥꯟ ꯇꯦꯛꯁꯕꯨꯛ ꯄꯥꯃꯦꯗꯤ ꯂ ꯂꯧꯔꯣ ꯗꯂꯦ
ꯛꯇꯤ ꯄꯥꯝꯗꯦ ꯑꯩ ꯅꯣꯠꯕꯨꯛꯇꯒꯤ ꯑꯣꯏꯅ ꯀꯣꯄꯤ ꯇꯧꯒꯦ ꯅꯪꯉꯣꯟꯗꯒꯤ
ꯑꯗꯨꯗꯤ ꯍꯥꯏꯗꯤ ꯅꯕꯨꯗꯤ ꯄꯤꯕ ꯌꯥꯔꯦ
ꯐꯣꯇꯣ ꯀ꯭ꯛ ꯐꯣꯇꯣ ꯀ꯭ꯂꯤꯛ ꯇꯧꯔꯗꯤ ꯌꯥꯏꯌꯦꯅ ꯍꯣꯏ ꯐꯣꯇꯣ ꯐꯣꯇꯣ ꯅꯝ ꯑꯃꯒ ꯑꯣꯏꯅ ꯁꯤꯜꯂꯒꯦ
ꯍꯣꯏ ꯍꯣꯏ ꯑꯗꯨ ꯅꯣꯠꯕꯨꯛꯁꯤ ꯑꯩꯗꯤ ꯔꯤꯐꯔ ꯑꯗꯨ ꯈꯔ ꯈꯔ ꯈꯔꯦ ꯄꯥꯏꯒꯦ ꯏꯁꯇꯥꯔꯠ ꯇꯧꯒꯦ ꯑꯗꯨꯅꯦ
ꯑꯣ ꯅꯪ ꯂꯥꯏꯔꯤꯛ ꯄꯥꯕ ꯍꯧꯔꯒꯦꯕ ꯗꯤꯁꯇꯤꯡꯁꯟ ꯆꯠꯄꯒꯤ
ꯍꯣꯏ
ꯁ
ꯌꯥꯔꯣꯏ ꯌꯥꯔꯣꯏ ꯑꯩꯈꯣꯏ ꯔꯨꯃꯦꯠ ꯅ ꯂꯌꯦꯀꯣ ꯗꯤꯁꯀꯤꯆꯗꯤ ꯑꯁ ꯌꯥꯝꯅ ꯁꯥꯏꯌꯦ ꯍꯣꯏ ꯌꯥꯝꯅ ꯁꯥꯏꯌꯦ ꯍꯧꯖꯤꯛꯅꯦ
ꯁꯤꯁꯨ ꯁꯥꯏꯌꯦ ꯅꯪ ꯏꯔꯨꯖꯔꯕꯣ
ꯏꯔꯨꯖꯥꯗꯦ ꯂꯅꯁꯤ
ꯏꯔꯨꯖꯔꯨꯔꯣ ꯁꯥꯔꯕ ꯐꯅꯕ
ꯍꯣꯏ ꯍꯣꯏ
ꯏꯔꯨꯖꯔꯗꯤ ꯅꯪ ꯁꯥꯔꯔꯣꯏ
ꯍꯣꯏ
ꯑꯣ
ꯑꯗꯨꯅ
ꯑꯗꯨꯅꯦ ꯅꯣꯏꯒꯤ ꯔꯨꯝꯗꯤ ꯃꯤ ꯀꯩꯀꯩ ꯀꯩꯀꯩ ꯇꯧꯋꯤꯅꯣ
ꯀꯔꯤ ꯍꯥꯏꯕ
ꯅꯣꯏꯒꯤ ꯅꯪꯒ ꯂꯩꯕ ꯃꯤꯈꯩꯗꯣ
ꯍꯣꯏ
ꯀꯩꯀꯩ ꯇꯧꯏꯤꯅꯣ ꯃꯣꯏꯗꯤ
ꯑꯩ ꯃꯣꯏꯗꯤ ꯐꯣꯝ ꯐꯣꯝ ꯌꯦꯡꯉꯒꯂꯔꯦ ꯑꯗꯨꯒ ꯃꯤ ꯑꯃꯗꯤ ꯋꯥꯔꯤꯦ ꯁꯥꯔꯦ
ꯃꯣꯏꯁꯨꯔꯥꯏ ꯄꯥꯗꯦꯀꯣ
ꯍꯣꯏ
ꯇꯟꯕ ꯃꯥꯂꯦꯒꯣ ꯃꯣꯏꯁꯨ
ꯍꯣꯏ ꯍꯥ
ꯃꯣꯏꯗꯤ ꯑꯣ ꯕꯤ ꯖꯤꯗꯣ ꯐꯤꯅꯤꯁ ꯂꯣꯏ ꯑꯣꯏꯔꯕꯣ
ꯑꯣꯏꯗꯦꯍꯦ ꯃ ꯑꯃꯁꯨ ꯑꯣꯏꯗꯦ
ꯀꯦꯁꯕꯨꯛ ꯁꯣ
ꯀꯦꯁꯕꯨꯛꯁꯨꯨ ꯑꯣꯏꯏꯗꯦ ꯍꯣꯏ ꯃꯣꯏꯗꯤ ꯃꯣꯏꯁꯨ ꯑꯝꯇ ꯏꯗꯦ ꯑꯗꯨꯅꯦ ꯃꯣꯏꯁꯨ ꯃꯊꯪ ꯁꯥꯔꯦ ꯍꯥꯏꯩꯌꯦ ꯔꯁꯇꯣꯒꯦ ꯍꯥꯏꯩ ꯣꯏꯅꯃ
ꯑꯩꯁꯨ ꯖꯦꯔꯣꯛꯁ ꯇꯧꯕꯅ ꯐꯥꯗꯧ ꯃꯥꯜꯂꯦ
ꯍꯣꯏ ꯅꯪꯁꯨ ꯖꯦꯔꯣꯛꯁꯇꯣꯔꯔ ꯐꯣꯇꯣ ꯀ꯭ꯂꯤꯛ ꯇꯧꯔꯗꯤꯦ ꯑꯗꯨ ꯀꯃꯥꯏꯅ ꯅꯪ ꯏꯔꯒꯦ ꯍꯧꯖꯤꯛ ꯃꯐꯝ ꯂꯩꯇꯦ ꯃꯇꯝ ꯂꯩꯇ꯭ꯔꯤ ꯍꯣꯏ
ꯐꯣꯟꯗ ꯐꯣꯇꯣ ꯀꯥꯞꯄꯒ ꯖꯦꯔꯣꯛꯁ ꯇꯧꯍꯟꯕ ꯌꯥꯅꯤꯀꯣ
ꯍ ꯗ ꯖꯦꯔꯣꯛ ꯁꯔꯣꯛ ꯑꯗꯨꯗꯤ ꯐꯔꯦ ꯐꯣꯟ ꯐꯣꯟꯗꯤ ꯀꯔꯤ ꯌꯥꯝꯅ ꯀ꯭ꯂꯤꯌꯥꯔ ꯑꯣꯏꯗꯦ ꯃꯥꯜꯂꯦ
ꯍꯣꯏ ꯭ꯂꯔ ꯆꯠꯇꯧ ꯃꯥꯜꯂꯦ
ꯑꯗꯨ ꯑꯗꯨ ꯑꯩꯈꯣꯏꯒꯤ ꯇꯣꯄꯤꯛꯁꯤꯡꯗꯤ ꯖꯤꯑꯣꯋꯦꯐ꯭ꯔꯤꯛ ꯅꯔꯁꯤꯡ ꯑꯗꯨ ꯑꯁꯗꯤ ꯑꯩꯗꯤ
ꯔꯣꯜ ꯔꯣꯜ ꯑꯣꯐ ꯑꯁꯥ ꯍꯥꯏꯗꯥꯏꯅꯦ
ꯍꯣꯏ ꯑꯁꯗꯤ ꯑꯩꯗꯤ ꯎꯗꯦꯀꯣ
ꯑꯁꯥꯅꯦ ꯖꯦꯔꯦꯇꯤꯛ ꯅꯔꯁꯤꯡꯅꯦ ꯑꯗꯨꯒ ꯑꯃꯅ
ꯑꯦꯝ ꯖꯤꯗꯤ ꯄꯤ ꯃꯥꯂꯦ
ꯑꯦꯝ ꯖꯤ ꯕꯤꯗꯤ
ꯦꯝꯖꯤꯦꯝ ꯑꯦꯦꯝꯖꯤ ꯗꯤ ꯄꯤ ꯃꯤꯂꯤꯅꯤꯌꯝ ꯣ ꯀꯝ ꯃꯂꯤꯅꯤꯌꯝ ꯣ
ꯗꯦꯕꯂꯞꯃꯦꯟ
ꯍꯣꯏ ꯗꯦꯕꯂꯞꯃꯦꯟ ꯆ ꯣꯜ ꯃꯠꯇ꯭ꯔꯗꯤ ꯄꯣꯒ꯭ꯔꯥꯝ ꯑꯃ
ꯄꯣꯒ꯭ꯔꯝ
ꯑꯩ ꯀꯥꯎꯈ꯭ꯔꯦ ꯑꯗꯨ ꯃꯥꯒꯤꯒꯤ ꯑꯦꯛꯖꯦꯛ
ꯑꯩꯗꯤ ꯑꯝꯇ ꯈꯪꯗꯦ ꯑꯩꯗꯤ ꯕ꯭ꯂꯥꯏꯟ ꯆꯠꯂꯦ
ꯇ꯭ꯋꯦꯟꯇꯤ ꯋꯥꯟ ꯑꯗꯨ ꯅꯥꯡ ꯂꯔꯤ ꯄꯔꯔꯕꯁꯇꯥꯞ ꯇꯧꯦꯔꯕꯧ
ꯇꯧꯗ꯭ꯔꯤꯌꯦ ꯑꯩꯗꯤ ꯀꯦꯁꯕꯨꯛ ꯏꯔꯤꯑ ꯂꯣꯏꯗꯣꯔꯦ
ꯑꯣ ꯌꯔꯣ ꯊꯅꯥ ꯏꯔꯣꯅꯥꯝꯁꯨ ꯇꯨꯃꯔꯣꯗꯤ ꯁꯝꯃꯤꯠ ꯇꯧꯗ꯭ꯔꯦꯗꯤ ꯌꯥꯔꯣꯏ ꯑꯦꯡꯕꯤ ꯀꯧꯕꯧꯕ ꯃꯥꯜꯂꯦ ꯑꯩꯈꯣꯏ ꯃꯦꯝꯅ
ꯃꯥ ꯁꯥꯎꯗꯧ ꯃꯥꯜꯂꯦ
ꯑꯣꯏ ꯑꯗꯨꯗꯤ ꯉꯁꯤ ꯀꯝꯄ꯭ꯂꯤꯠ ꯇꯧꯔꯣꯀꯣ
ꯍꯣꯏ ꯑꯩꯗꯤ ꯑꯦꯁꯥꯏꯟꯃꯦꯟꯁꯨ ꯋꯥꯠꯂꯤ ꯀꯦꯁ ꯏꯁꯇꯗꯤꯁꯨ ꯋꯥꯠꯂꯤ ꯀꯦ ꯗ꯭ꯔꯛ ꯕꯨꯛꯁꯨ ꯋꯥꯠꯂꯤ
ꯑꯗꯨ ꯑꯗꯨꯒꯨꯝꯕꯗꯤ ꯂꯣꯏꯔꯦ
ꯏꯟꯇꯔꯟꯁꯨ ꯋꯥꯠꯂꯤ
ꯆꯟꯇ꯭ꯔꯟ ꯀꯔꯤ
ꯏꯟꯇꯪꯒ ꯏꯟꯇꯒꯤ ꯁꯦꯀꯦꯟ ꯏꯌꯥꯔꯒꯤ ꯀꯦꯌꯔ ꯄ꯭ꯂꯥꯟ
ꯑꯣ ꯑꯗꯨꯗꯤ ꯑꯗꯨꯒꯨꯝꯕꯗꯤ ꯑꯩꯗꯤ ꯂꯣꯏꯔꯦ
ꯂꯣꯏꯔꯦ
ꯎꯝ
ꯑꯁ ꯂꯪꯁꯨ ꯊꯨꯏꯦ
ꯏꯟꯇ꯭ꯔꯟꯒꯤꯗꯤ ꯑꯩꯈꯣꯏ ꯂꯣꯟ ꯑꯃ ꯂꯣꯏꯔꯦ
ꯅꯪꯗꯤ ꯏꯟꯇꯔꯟꯒꯤ ꯂꯣꯏ ꯂꯣꯏꯔꯕꯣ
ꯍꯣꯏ
ꯑꯦꯗꯤ ꯌꯥꯝ ꯏꯀꯣ
ꯎ ꯑꯩ ꯈꯛꯇ ꯅꯠꯇꯦ ꯑꯩꯒꯤ ꯔꯨꯝꯃꯦꯠ ꯂꯣꯏꯅꯃꯛꯀꯣ
ꯑꯁ ꯑꯩꯒꯤ ꯑꯩꯒꯤ ꯔꯨꯝꯃꯦꯠꯇꯤ ꯑꯝꯇ ꯂꯣꯏꯗꯦ
ꯑꯣ ꯅꯈꯣꯏꯁꯨ ꯑꯗꯨꯗꯤ ꯀꯃꯥꯏꯅ ꯇꯧꯒꯦ
ꯑꯩꯒꯤ ꯔꯨꯝꯃꯦꯠꯇꯤ ꯑꯃꯈꯛ ꯂꯣꯏꯌꯦ ꯑꯇꯩꯗꯤ ꯑꯝꯇ ꯂꯣꯏꯗꯦ
ꯗ ꯊꯨꯅ ꯊꯨꯅ ꯏꯔꯣ ꯁꯠ ꯁꯠ ꯏꯔꯣ
ꯗꯦꯠ ꯁꯚꯦꯟꯇꯤꯟ ꯑꯩꯠꯇꯤꯟ ꯅꯥꯏꯟꯇꯤꯟ ꯇ꯭ꯋꯦꯟꯇꯤ ꯑꯦꯛꯖꯥꯝ ꯍꯨꯏꯗ꯭ꯔꯦꯀꯣ
ꯍꯣꯏ ꯀꯨꯏꯗ꯭ꯔꯦ ꯀꯨꯏꯗ꯭ꯔꯦ ꯑꯩꯈꯣꯏꯒꯤ ꯑꯁ ꯇꯣꯄꯤꯛ ꯑꯁꯥꯗꯣ ꯑꯁꯥꯗꯣ
ꯑꯥ
ꯄꯦꯆ ꯅꯝꯕꯔ ꯀꯔꯤꯗ ꯐꯪꯉꯦ ꯅꯪ ꯈꯪꯕ꯭ꯔꯣ
ꯑꯥ ꯑꯁꯥꯗꯣ ꯑꯩꯒꯤꯗꯤ ꯇꯦꯛꯁꯕꯨꯛꯇꯣ ꯇꯨ ꯁꯨꯌꯦꯦ
ꯇꯔꯤ
ꯐꯦꯁꯕꯨꯛ ꯇꯣ
ꯍꯣꯏ
ꯇꯦꯛꯁꯕꯨꯛ ꯑꯅꯤ ꯂꯩꯌꯦꯕ ꯀꯝꯃ꯭ꯨꯅꯤꯇꯤꯒꯤ ꯑꯗꯣ ꯅꯪꯅ ꯄꯥꯏꯕ ꯇꯦꯛꯁꯕꯨꯛꯇꯣ ꯑꯗꯨꯗꯗꯤ ꯑꯩ ꯈꯪꯗꯦ ꯑꯗꯨꯒ ꯑꯣꯜ ꯑꯣꯜ ꯇꯦꯛꯁꯕꯨꯛ ꯇꯣ ꯑꯗꯨꯒꯤ ꯇꯦꯁꯕꯨꯛꯇꯗꯤ ꯑ ꯄꯦꯖ ꯅꯝꯝꯕꯔ ꯉꯅꯥꯀꯀꯣ ꯑꯦꯍꯥꯏꯒꯤꯀꯣ
ꯍꯣꯏ
ꯎꯝ ꯎꯝ ꯑ ꯑꯥ ꯑꯥ ꯑꯥ ꯑꯣ ꯄꯦꯖ ꯅꯝꯕꯔ ꯊꯥꯔꯇꯤ ꯊ꯭ꯔꯤꯗ ꯑꯣꯏꯌꯦ
ꯑꯣ
ꯅꯪ ꯄꯥꯝꯕ꯭ꯔꯣ
ꯍꯣꯏ ꯑꯩ ꯔꯤꯐꯦꯔ ꯇꯧꯒꯅꯤ ꯑꯗꯨ ꯑꯁ ꯑꯁꯤꯁꯤ ꯀꯩꯅꯣ ꯑꯣꯊ ꯂꯣꯇꯥꯥꯁ ꯄꯥꯕ꯭ꯂꯤꯁꯔꯗꯣ
ꯎꯝ
ꯔꯕꯤ ꯄ꯭ꯔꯀꯁ ꯕꯤꯗꯑꯣ
ꯎꯝ
ꯑꯩ ꯁꯤ ꯂꯩꯌꯦ
ꯁ ꯊꯥꯔꯇꯤ ꯊꯥꯔꯇꯤ ꯊ꯭ꯔꯤꯅꯤꯀꯣ
ꯍꯣꯏ ꯍꯣꯏ
ꯑꯁ ꯑꯥ ꯑꯩꯗꯤ ꯐꯥꯏꯚ ꯃꯥꯔꯛ ꯃꯥꯜꯂꯦꯀꯣ
ꯍꯣꯏ ꯍꯣꯏ ꯐꯣꯏ ꯏꯁꯃꯥꯔꯠꯅꯦ
ꯇꯦꯟꯗꯤ ꯃꯥꯟꯗꯦꯕ
ꯍꯣꯢ
ꯅꯪ ꯇꯨꯝꯅꯤꯡꯉꯕꯣ
ꯇꯨꯡꯅꯤꯡꯗ꯭ꯔꯤꯀꯣ ꯂꯥꯏꯔꯤꯛ ꯂꯥꯏꯔꯤꯛ ꯎꯕꯗ ꯑꯩ ꯌꯥꯝꯅ ꯇꯨꯃꯤꯗꯤ ꯀꯌꯥ ꯃꯥꯂꯦ
ꯎꯕꯗ ꯅꯪ ꯇꯨꯝꯅꯤꯡꯑꯦꯕ
ꯍꯣꯏ ꯌꯥꯗꯦ ꯔꯤꯛ ꯎꯕ ꯎꯕꯒ ꯌꯥꯗꯦ
ꯑꯩꯅ ꯑꯩꯅ ꯈꯪꯉꯦ ꯅꯪ ꯇꯨꯝꯅꯤꯡꯉꯦ
ꯍꯣꯏ ꯑꯗꯨꯁꯨ ꯆꯨꯝꯃꯦ
ꯎꯝ ꯍꯣꯜꯁꯇꯦꯜꯗ ꯂꯩꯕ ꯅꯨꯡꯉꯥꯏꯕ꯭ꯔꯣ
ꯅꯪꯗꯤ
ꯑꯩꯗꯤ ꯅꯨꯡꯉꯥꯏꯇꯦ ꯑꯩꯗꯤ ꯌꯨꯝꯗ ꯂꯩꯅꯤꯡꯉꯦ
ꯑꯩꯁꯨꯅꯦ
ꯑꯩꯗꯤ ꯁꯤꯗꯂꯩꯅꯤꯡꯗꯦ
ꯃꯏ ꯅꯪꯒꯤ ꯌꯨꯝꯗ ꯅꯪꯒꯤ ꯃꯃꯥ ꯕꯕꯥꯗꯣ ꯀꯔꯤ ꯊꯕꯛ
ꯍꯣ ꯑꯥ ꯇꯤꯆꯔ ꯑꯣꯖꯥ ꯑꯣꯖꯥ ꯑꯣꯏꯌꯦ
ꯑꯣ ꯃꯕꯥꯅꯤꯁꯨ
ꯍꯣꯏꯌꯦ ꯃꯕꯥꯅꯤꯁꯨꯨ ꯅꯪꯒꯤꯗꯤ ꯀꯩꯗꯧꯒꯦ
ꯑꯩ ꯑꯩꯒꯤ ꯑꯩꯗꯤ ꯂꯩꯇ꯭ꯔꯦꯀꯣ ꯎꯝ ꯑꯗꯨ ꯃꯃꯥ ꯈꯛꯇ ꯂꯩ ꯑꯗꯨ ꯑꯩꯒꯤ ꯃꯃꯥꯗꯤ ꯀꯔꯤ ꯀꯔꯤꯁꯨ ꯇꯧꯗꯦ ꯍꯥꯎꯁ ꯋꯥꯏꯐ ꯑꯣꯏꯔꯦ
ꯑꯣ ꯅꯪꯅ ꯊꯕꯛ ꯇꯧꯔꯀꯥꯟꯗ ꯅꯨꯡꯉꯥꯏꯅ ꯊꯝꯃꯨꯀꯣ ꯎꯝ
ꯀꯔꯤ
ꯅꯪ ꯍꯣꯔꯦꯟ ꯄꯨꯡ ꯀꯌꯥꯕꯥꯎ ꯂꯥꯏꯔꯤꯛ ꯄꯥꯗꯣꯏꯅꯣ
ꯑꯣ ꯍꯌꯦꯡ ꯍꯨꯔꯦꯟ ꯑꯩꯗꯤ ꯁꯚꯦꯟ ꯊꯥꯔꯇꯤ ꯁꯚꯦꯟ ꯁꯚꯦꯟ ꯊꯥꯔꯇꯤꯒꯨꯝꯕ ꯑꯣꯏꯀꯞ ꯇꯧꯒꯅꯤꯀꯣ ꯑꯗꯨꯅꯦ ꯈꯟꯗꯦꯗ ꯋꯥꯠ
ꯎꯝ ꯫꯫꯫꯫꯫ ꯍꯌꯦꯡꯗꯤ ꯑꯩ ꯍꯧꯒꯠꯄ ꯇꯜꯂꯦꯀꯣ ꯑꯩꯈꯣꯏꯒꯤ ꯋꯥꯔꯗꯦꯟꯁꯦ ꯌꯥꯝꯅ ꯌꯥꯝꯅ ꯇꯜꯂꯦ ꯑꯩ
ꯑꯣ ꯑꯣ ꯍꯣꯏ ꯍꯣꯏ ꯑꯁ ꯇꯂꯦꯀꯣ
ꯃꯥꯅ ꯃꯣꯔꯅꯤꯡꯗꯣ ꯑꯌꯨꯛꯇ ꯉꯟꯇꯥꯅ ꯍꯧꯗꯣꯛꯄꯗ ꯇꯝꯁꯤꯠ ꯐꯥꯗ꯭ꯔꯦ
ꯍꯣꯏ ꯑꯗꯨꯅꯦ
ꯐꯖꯅ ꯇꯨꯝꯗ꯭ꯔꯤꯀꯣ
ꯁꯤꯛꯁ ꯐꯥꯏꯚ ꯐꯥꯏꯚ ꯑꯥ ꯐꯥꯏꯚ ꯐꯥꯏꯚ ꯐꯣꯔꯇꯤ ꯐꯥꯏꯚ ꯐꯤꯐꯇꯤ ꯇꯥꯔꯗꯤ ꯑꯗꯨꯝ ꯍꯧꯒꯠꯂꯦ
ꯍꯣꯏ ꯍꯣꯏ ꯆꯨꯝꯃꯦ ꯆꯨꯝꯃꯦ ꯈꯣꯏꯒꯤ ꯋꯥꯔꯗꯦꯟꯁꯨ ꯎꯝ ꯇꯂꯦ ꯑꯣ ꯑꯁꯥꯗꯣ ꯍꯥꯏ ꯐꯪꯉꯦ ꯑꯁꯤ ꯇꯦꯛꯦꯛꯁ ꯕꯨꯛ ꯂꯤꯗ ꯄꯦꯖ ꯅꯝꯕꯝꯕꯔ ꯇ꯭ꯋꯦꯟꯇꯤ ꯅꯥꯏꯟꯗ ꯂꯑꯌꯦ
ꯇ꯭ꯋꯦꯟꯇꯤ ꯅꯥꯏꯟ ꯑꯗꯣ ꯌꯥꯝꯅ ꯌꯥꯝꯅ ꯈꯤꯇꯪꯈꯛ ꯌꯥꯎꯕꯅꯦ ꯃꯌꯥꯝ ꯌꯥꯎꯗꯕꯅꯤꯀꯣ
ꯍꯣꯏ ꯑꯗꯨ ꯑꯁꯤ ꯑꯁꯥꯗꯤ ꯍꯣꯏ ꯁꯤꯁꯨ ꯐꯔꯦ ꯔꯣꯜ ꯑꯣꯐꯔꯤ ꯔꯣꯜ ꯑꯣꯐ ꯑꯁꯥ ꯍꯥꯏꯌꯦ
ꯑꯣ
ꯑꯗꯨ ꯔꯣꯜ ꯑꯣꯐ ꯅꯦꯔꯁꯁꯨ ꯏꯝꯄꯣꯔꯇꯦꯟ ꯑꯣꯏꯋꯦ ꯁꯤꯁꯤꯗ ꯃꯌꯥꯝ ꯂꯩꯇ꯭ꯔꯦ ꯑꯗꯨ ꯄꯦꯖ ꯁꯤ ꯈꯛꯇ ꯅꯠꯇꯦ ꯑꯗꯨ ꯑꯗꯨ ꯆꯥꯞꯇꯔ ꯑꯇꯣꯞꯄꯗꯁꯨ ꯂꯩꯑ ꯑꯗꯨꯗ ꯑꯩ ꯌꯦꯡꯕꯤꯒꯦ
ꯑꯣ ꯑꯩꯗꯤ ꯋꯥꯔꯦ
ꯎꯝ ꯑꯩꯁꯨꯅꯦ ꯅꯥꯟ ꯇꯨ ꯅꯅꯤ꯭ꯔꯣ
ꯇꯨꯝꯅꯤꯡꯉꯦ ꯑꯩꯗꯤ ꯇꯨꯝꯃꯅꯤ ꯑꯩꯗꯤ ꯂꯥꯏꯔꯤꯛꯁꯨ ꯏꯔꯔꯣꯏ ꯂꯥꯏꯔꯤꯛꯁꯨ ꯄꯥꯔꯔꯣꯏ ꯑꯩꯗꯤ ꯇꯨꯝꯕꯅ ꯐꯔꯦ
ꯍꯣꯏꯅꯦ